ꯍꯂꯣ
ꯑꯥ ꯇꯥꯔꯕꯣ
ꯑ ꯇꯥꯏꯌꯦ
ꯀꯩꯩꯅ ꯀꯅ
ꯃꯤ ꯏꯅꯥꯎꯅꯨꯄꯥꯅꯤꯁꯤꯅ
ꯎꯝ
ꯗꯥꯥꯎ ꯅꯨꯄꯥ ꯑꯩꯈꯣꯏ ꯀꯅꯥ ꯑꯣꯏꯗꯦ ꯍꯥꯏꯗꯣꯏꯅꯣ ꯁꯤꯕꯨ
ꯌꯥꯝ ꯄꯛꯇꯦ ꯈꯥꯏ ꯂꯩꯑꯦ
ꯃꯤꯁ ꯀꯣꯏꯕ ꯆꯠꯅꯤꯡꯉꯤ ꯀꯣꯏꯕ ꯄꯨꯕꯤꯌꯨ
ꯏꯩꯅꯉꯟ ꯆꯠꯅꯤꯡꯉ ꯅꯣꯏ ꯍꯣꯔꯦꯟ ꯐꯨꯠꯕꯣꯜ ꯌꯦꯡꯉꯣꯏꯗ꯭ꯔꯥ
ꯍꯣꯔꯦꯟ ꯑꯗꯨꯕꯨ ꯌꯦꯡꯒꯅꯤ ꯉꯔꯥꯡꯖꯨ ꯌꯦꯡꯒꯦ ꯇꯧꯔꯒ ꯑꯁ ꯇꯨꯝꯅꯤꯡꯃꯟꯗꯅ ꯇꯨꯝꯃꯦꯕ ꯑꯩꯗꯣ ꯌꯦꯡꯒꯦꯅ ꯉꯥꯏꯌꯦꯕ ꯑꯗꯨꯒꯅꯦ ꯃꯤꯠ ꯄꯥꯡ ꯉꯝꯃꯛꯇ꯭ꯔꯕ ꯇꯨꯝꯅꯤꯡꯃꯟꯗꯅ
ꯀꯔꯤ ꯍꯣꯏ ꯑꯗꯨꯕꯨꯗꯤ ꯃꯇꯝ ꯃꯥꯟꯅꯗꯕꯩꯅꯤꯀꯣ ꯑꯣ ꯈꯪꯗꯦꯗ ꯑꯗꯣ ꯑꯗꯨꯝ ꯃꯥꯒꯤ ꯂꯣꯏꯒꯤꯕꯗꯣ ꯑꯗꯨꯝ ꯀꯣꯟꯅ ꯌꯦꯡꯕꯗꯤ ꯌꯥ ꯗꯥꯏꯅꯦ
ꯎꯝ ꯑꯗꯨ ꯈꯪꯗꯦ ꯑꯩꯗꯤ ꯀꯩꯅꯣ ꯂꯥꯏꯞꯇ ꯌꯦꯡꯕꯩꯅꯦꯕꯀꯣ
ꯎꯝ ꯂꯥꯏꯞ ꯅꯠꯇ꯭ꯔꯁꯨ ꯑꯗꯨꯝ ꯀꯣꯟꯅꯁꯨ ꯑꯗꯨꯝ ꯊꯥꯒꯠꯂꯕꯅꯤꯅ ꯌꯦꯡ ꯌꯥꯕꯗꯣ
ꯍꯣꯏ ꯑꯗꯨꯅ ꯀꯩꯅꯣꯒꯨꯝ ꯈꯪꯗꯦ ꯑꯗꯨ ꯀꯥꯏꯗ ꯌꯦꯡꯒꯗꯣꯏꯅꯣ ꯃꯣꯏꯒꯤ ꯑꯩꯈꯣꯏꯒꯤ ꯑꯥꯏ ꯑꯦꯁ ꯇꯤ ꯚꯤ ꯀꯩꯀꯥ ꯂꯩꯕꯗꯣ ꯑꯗꯩ ꯏꯁꯄꯣꯔꯠꯁꯤꯅꯦ ꯑꯗꯨꯒꯨꯝꯕꯗꯤ ꯊꯥꯒꯠꯂꯝꯕꯅꯦꯕ ꯑꯗꯨꯥꯏ ꯃꯇꯝꯗꯕꯨ ꯆꯔꯝꯃꯦꯦ ꯍꯥꯏꯗꯤ ꯑꯣ ꯐꯣꯟꯗ ꯌꯦꯡꯕꯩꯗꯗꯤ
ꯍꯣꯏ ꯍꯣꯏ ꯑꯗꯨ ꯑꯗꯨꯣ ꯑꯁ ꯅꯣꯏꯅ ꯄꯥꯟꯕ ꯄꯣꯠ ꯄꯥꯝꯕꯗꯤ ꯑꯝꯇꯕ ꯂꯣꯏꯔꯦ
ꯐꯨꯠꯕꯣꯜ ꯄꯥꯝꯕꯅ ꯐꯠꯇ꯭ꯔꯣ ꯅꯤꯁꯥ ꯄꯥꯝꯗꯣꯏꯁꯔꯣ
ꯥ ꯊꯥꯅꯣ ꯍꯣꯏꯅꯦ ꯑꯗꯨ ꯑꯣꯏꯔꯁꯨ ꯑꯁ ꯄꯩꯁꯥꯕꯨ ꯊꯥꯅꯋꯣ ꯑꯗꯨ ꯀꯥꯟꯅꯗꯣꯏ ꯐꯨ ꯐꯨꯅꯧ ꯑꯩꯅ ꯉꯁꯥꯏ ꯔꯤꯜꯁ ꯑꯃ ꯊꯦꯡꯉꯏꯅꯦ ꯍꯥꯏꯗꯤ ꯑ ꯃꯣꯏ ꯅꯨꯄꯥ ꯃꯈꯩꯁꯦ ꯆꯥꯛꯇ ꯆꯥꯅꯁꯦ ꯍꯥꯏꯗꯤ ꯐꯨꯠꯕꯣꯜ ꯌꯦ ꯑꯩꯉꯣꯟꯗ ꯄꯨꯂꯞ ꯌꯦꯡꯃꯤꯟꯅꯁꯦꯅ ꯆꯥꯛ ꯆꯥꯅꯔ ꯇꯧꯔꯒ ꯑꯃꯛ ꯏꯁꯄ ꯅ ꯣ ꯆꯠ ꯍꯣꯏꯣꯏ ꯑꯗꯨ ꯄꯤꯖꯔ ꯆꯠꯂ ꯈꯥꯡ ꯄꯥꯏꯔ ꯂꯥꯛꯄꯗꯣ
ꯏꯁꯄꯦꯅ ꯒꯣꯜ ꯆꯠꯕꯗ ꯂꯥꯎꯈꯠꯂꯛꯏꯅꯦ ꯑꯗꯨ ꯄꯤꯖꯔꯣꯏ ꯍꯥꯏꯔꯅ ꯊꯥꯡꯉꯛꯄꯅꯤꯅ ꯇꯧꯕꯗ
ꯍ ꯑꯗꯨ ꯅꯠꯇꯕ ꯑꯃꯁꯨ ꯊꯦꯡꯅꯈꯤꯅꯦ ꯑꯗꯨꯃꯥꯏꯅ ꯍꯥꯏꯗꯤ ꯈꯥ ꯄꯨꯔ ꯂꯥꯛꯄ ꯐ ꯑꯣꯏꯗꯣꯏꯅꯦꯕ ꯑꯗꯨ ꯆꯦꯜꯂ ꯂꯥꯛꯕ ꯑꯗꯨ ꯍꯥꯏꯗꯤ ꯃꯣꯏꯁꯦ ꯃꯃꯥꯟꯅꯕꯁꯦ ꯍꯥꯏꯗꯤ ꯄꯨꯂꯞ ꯆꯥꯛ ꯆꯥꯅꯃꯤꯟꯅꯁꯦꯅ ꯀꯧꯔꯒ ꯈꯟꯅꯔꯛꯄ ꯗꯒꯤ ꯍꯥꯏꯗꯤ ꯑꯃꯃꯥꯟꯅꯕ ꯑꯅꯤꯁꯤꯅ ꯑꯃ ꯈꯥꯡꯒꯤ ꯀꯩꯅꯣ ꯑ ꯄꯥꯏꯕꯨꯡꯒꯤ ꯁꯨꯃꯥꯏꯅ ꯀꯣꯜꯂꯤꯗꯅ ꯑꯗꯨꯗꯩꯗꯨꯗ ꯍꯥꯏꯗꯤ ꯍꯣꯏ ꯍꯣꯏ ꯍꯣꯏ ꯑꯗꯨꯗꯩꯗꯨꯗ ꯀꯔꯤ ꯑ ꯆꯩ ꯂꯦꯡꯁꯤꯜꯂꯁ ꯑꯅꯤꯁꯤꯅ ꯑꯇꯩꯈꯩꯁꯤ ꯑꯗꯨꯝ ꯐꯨꯅꯔ ꯆꯦꯜꯂꯛꯇꯣꯏꯅꯦꯕ ꯑꯅꯤꯁꯤꯅ ꯆꯩ ꯂꯦꯡꯉꯒ ꯍꯧꯖꯤꯛꯀꯤ ꯍꯦꯟꯗꯜꯒꯤꯗꯣ ꯑꯗꯨꯒꯤꯗꯣ ꯐꯨꯅꯔꯒ ꯍꯤꯟꯖꯥꯡꯗꯣ ꯄꯥꯏꯔ ꯆꯦꯜꯂꯛꯇꯨꯅꯦꯕ ꯅꯣꯏ ꯐꯨꯅꯗ ꯐꯨꯅꯍꯧꯔ ꯍꯟꯖꯥꯡ ꯀꯩꯗꯧꯕ ꯌꯥꯗꯦ ꯍꯥꯏꯔꯒꯅ ꯑꯃ ꯀꯔꯤ ꯊꯦꯡꯅꯉꯅꯦ ꯊꯥꯏꯅꯒꯤ ꯑꯣꯏꯗꯣꯏꯅꯦ ꯀꯥꯎꯕ ꯀꯥꯎꯔ ꯅꯅꯤꯌꯨ ꯌꯌꯥꯔꯗꯔ ꯑꯗꯥꯏꯒꯤ ꯋꯥꯔꯤꯗ ꯑꯣꯏꯗꯣꯏꯗꯤ ꯀꯩꯅꯣꯝ ꯇꯧꯅꯦ ꯃꯣꯏꯗ ꯂꯧꯕꯕꯨꯛꯇꯒꯨꯝꯕ ꯆꯥꯟꯅꯕ ꯑꯣꯏꯗꯣꯏꯅꯦꯕ ꯃꯣꯏꯒꯤꯗꯣ ꯂꯧꯕꯕꯨꯛ ꯅꯠꯇ꯭ꯔꯒꯅ ꯈꯪꯗꯦ ꯑꯍꯥꯡꯕ ꯑ ꯂꯝꯄꯥꯛꯀꯨꯝꯕ ꯅꯠꯇ꯭ꯔꯒꯅ ꯂꯝꯍꯥꯡꯒꯨꯝꯕꯗ ꯆꯥꯅꯕ ꯑꯣꯏꯗꯣꯏꯅꯦꯕ ꯌꯥꯝ ꯁꯥꯡꯅ ꯍꯧꯖꯤꯛꯁꯦ ꯂꯩꯅꯤ
ꯍꯥꯏꯗꯤ ꯍꯧꯖꯤꯛꯀꯥꯟ ꯍꯧꯖꯤꯛꯀꯤ ꯅꯠꯇꯕ ꯃꯃꯥꯡ ꯊꯥꯏꯅꯒꯤ ꯇꯧꯈꯤꯕꯩ ꯑꯣꯏꯗꯣꯏꯔꯣꯁꯦ
ꯍꯣꯏ ꯍꯣꯏ ꯍꯣꯏ ꯑꯗꯨꯗꯒꯤ ꯑꯃꯁꯨ ꯂꯩꯗꯥꯏꯅꯦ ꯑꯣ ꯑꯣꯛ ꯊꯣꯡꯕ ꯍꯩꯗꯣꯛꯈꯤꯕꯩꯗꯤ ꯀꯩꯅꯣ ꯐꯖꯔꯦ ꯇꯧꯔꯁꯨ ꯑꯣꯟꯕ ꯂꯥꯏꯗꯧꯕꯗꯣ
ꯑꯣ ꯈꯪꯗꯤꯦ ꯍꯤꯟꯖꯥꯡ ꯍꯩꯗꯣꯛꯄꯩ ꯑꯃꯗꯤ ꯊꯦꯡꯅꯔꯦ ꯀꯩꯅꯣ ꯇꯧꯕꯗꯅ ꯑ ꯌꯣꯠꯁꯕꯤꯗꯒꯤ ꯀꯦꯟꯈꯤꯕꯒꯤ
ꯑꯣ ꯑꯣ ꯍꯣꯏ ꯑꯣꯛ ꯊꯣꯡꯕꯗꯣ ꯍꯦ ꯈꯪꯗ꯭ꯔꯣ꯫
ꯑꯣꯛ ꯒꯥꯟꯇ
ꯀꯩꯩꯅꯒꯤ ꯇ ꯍꯧꯖꯤ ꯀꯦꯜꯂꯛꯈꯤꯕ ꯑꯃꯁꯨ ꯂꯩꯕꯅꯤ ꯑꯁ ꯑꯗꯨꯑꯣꯏꯗꯤ ꯌꯥꯎ ꯪ ꯎꯠꯄꯗꯔꯦ ꯀꯩꯅꯣꯝ ꯎꯔ ꯑꯁ ꯑꯗꯣꯏꯗꯨꯗꯤ ꯌꯥꯝ ꯎꯄꯥꯝꯗꯤ ꯄꯥꯝꯃꯨꯒꯤ ꯈꯨꯌꯥꯝ
ꯁꯤꯗ ꯀꯩ ꯁꯤꯗ ꯀꯩꯀꯩ ꯊꯣꯡꯕ ꯍꯩ ꯍꯥꯏꯈ꯭ꯔꯕ ꯃꯥꯜꯂꯤ꯫
ꯌꯦꯟ ꯊꯣꯡꯉꯨꯒꯅ ꯍꯥꯏꯔ ꯑꯇꯩꯗꯤ ꯍꯥꯏꯗꯦ
ꯑꯣꯛ ꯆꯥꯗꯦꯕꯀꯣ
ꯆꯥꯏ ꯑꯣꯛꯁꯦ ꯆꯥꯗꯤ ꯆꯥꯏ ꯑꯗꯣ ꯈꯜꯂꯒ ꯆꯥꯏ
ꯑꯣ ꯑꯣꯛꯇꯤ ꯆꯥꯕ ꯃꯔꯤꯟꯗꯤ ꯆꯥꯗꯕ
ꯃꯅꯤꯟ ꯆꯥꯔꯤ ꯃꯅꯥ ꯆꯥꯔꯤ ꯃꯈꯀꯣꯛ ꯆꯥꯔꯤ ꯃꯅꯥꯊꯣꯟ ꯆꯥꯔꯤ ꯃꯈꯣꯡ ꯆꯥꯔꯤ ꯃꯇꯊꯣꯡ ꯈꯛꯇꯪ ꯆꯥꯏ ꯑꯗꯨꯗꯩ ꯈꯪꯗ ꯑꯣꯛꯆꯦꯅꯦꯦ ꯈꯪꯕ꯭ꯔꯥ ꯍꯥꯏꯗꯤ ꯂꯥꯏꯅꯥ ꯇꯤꯟꯅꯥ ꯌꯥꯝ ꯀꯩꯅꯣ ꯇꯧꯍꯟꯕꯅꯤꯅ ꯀꯣ ꯑꯗꯨ ꯑꯩꯈꯣꯏꯅ ꯑꯃꯨꯛ ꯈꯔ ꯍꯪꯒꯣꯏꯒꯟꯕ ꯃꯤ ꯑꯣꯏꯕꯅꯤ ꯍꯥꯏꯗꯤ
ꯀꯩꯒꯤꯅꯣꯕ ꯅꯪꯅꯗ ꯌꯥꯝ ꯍꯪꯒꯣꯏꯔꯤꯁꯦ ꯀꯩ ꯇꯧꯕꯩꯅꯣ ꯍꯥꯏꯕꯅꯤꯗ
ꯀꯅꯥꯗꯣꯔ ꯈꯪꯗꯦ ꯑꯗꯨꯝ ꯈꯪꯗꯦ ꯉꯥꯛꯇ ꯉꯥꯏꯔꯤ ꯀꯃꯥꯏꯅ ꯇꯧꯔꯤꯅꯣ ꯑꯗꯨꯗ ꯍꯥꯏꯗꯤ ꯑꯣꯛ ꯊꯣꯡꯕꯁꯨ ꯈꯪꯗꯕꯩꯅꯤ꯫ ꯎꯛ ꯊꯣꯡꯕꯁꯦ ꯑꯩꯩꯅꯣ ꯑꯗꯨꯃꯥꯏꯅ ꯊꯣꯡꯉꯁꯨ ꯑꯃꯨꯛ ꯆꯥꯅꯤ ꯑꯗꯨ ꯆꯥꯕꯗꯁꯨ ꯍꯥꯏꯗꯤ ꯑꯩꯅ ꯄꯥꯝꯕ ꯃꯑꯣꯡ ꯑꯣꯏꯔꯁꯨ ꯆꯥꯕꯗ ꯍꯥꯏꯗꯤ ꯁꯥꯔꯦ ꯑꯣꯛ ꯆꯥꯕꯁꯦ ꯑꯃꯨꯛ ꯅꯨꯡꯁꯥꯁꯦ ꯃꯅꯝ ꯆꯦꯟꯕ ꯌꯥꯎꯔꯛꯑꯦꯕꯀꯣ ꯑꯗꯨꯁꯨ ꯑꯃꯨꯛ ꯆꯥꯅꯤ ꯑꯗꯨꯃꯥꯏꯅ ꯇꯧꯒ ꯑꯃ ꯆꯥꯔꯣꯏ ꯑꯗꯨꯒ ꯑꯃ ꯁꯥꯗꯤ ꯃꯅꯝꯗꯤ ꯆꯦꯟꯗ꯭ꯔꯒ ꯑꯗꯩ ꯍꯥꯎꯅꯁꯨ ꯊꯣꯡꯉꯒ ꯑꯃ ꯃꯇꯣꯝꯁꯦ ꯁꯦꯒꯥꯏꯕ ꯀꯥꯟꯗ ꯃꯥꯒꯤ ꯃꯇꯣꯝꯁꯤꯗ ꯕ꯭ꯂꯦꯛ ꯕ꯭ꯂꯦꯛ ꯇꯧꯕ ꯑꯃ ꯍꯦꯛ ꯍꯦꯛ ꯊꯦꯡꯅꯩꯌꯦꯕ꯫ ꯀꯩ ꯑꯣꯏꯗꯣꯏꯅꯣ ꯈꯪꯗꯦ ꯀꯦꯞꯁꯨꯜꯗꯒꯁꯨ ꯑꯃꯨꯛ ꯑꯃꯨꯛ ꯊꯦꯡꯅꯩꯅꯦ꯫ ꯑꯗꯨꯃꯥꯏꯅ ꯑꯃꯨꯛ ꯑꯃꯨꯛ ꯇꯧꯔꯛ ꯈꯥꯝꯗꯦꯛ ꯂꯩꯕ ꯇꯥꯏ ꯑꯗꯨꯃꯥꯏꯅꯒ ꯊꯦꯡꯅꯔ ꯑꯝꯇ ꯆꯥꯔꯣꯏ꯫ ꯑꯗꯨꯅ ꯀꯣꯛꯁꯦ ꯄꯪꯆꯥ ꯆꯥꯕ ꯑꯣꯏ ꯑꯗꯣ ꯑꯣꯛ ꯊꯣꯡꯕ ꯍꯥꯏꯔꯒꯗꯤ ꯑꯗꯨꯝ ꯈꯪꯗꯦ ꯃꯤꯁꯦ ꯑꯀꯨꯞꯄ ꯍꯣꯏꯗꯤ ꯈꯥꯡꯗꯒ ꯉꯧꯔꯒ ꯍꯥꯏꯗꯤ ꯐꯖꯅ ꯊꯣꯡꯉꯒ ꯆꯥꯕꯗꯨꯅ ꯍꯥꯎꯔꯒ ꯍꯥꯏꯀꯣ ꯑꯗꯣ ꯑꯩꯒꯤ ꯑꯣꯏꯅꯗꯤ ꯑꯃꯨꯛ ꯀꯨꯀꯔꯗ ꯑꯣꯏꯅ ꯐꯨꯠꯂꯒ ꯀꯥꯝꯊꯣꯛꯕꯗꯣ ꯑꯗꯨꯅ ꯍꯦꯟ ꯍꯥꯏꯗꯤ ꯄꯤꯂꯤ ꯄꯦꯠꯂꯤꯒꯦ ꯇꯧꯔꯒ ꯁꯥꯏꯕꯗ ꯅꯨꯡꯉꯥꯏꯕꯗꯣ ꯑꯃ ꯑꯈꯣꯏ ꯈꯥꯡꯗ ꯇꯧꯕꯗꯨꯅ ꯈꯤꯇꯪ ꯀꯜꯂꯞ ꯆꯠꯄꯩ ꯇꯥꯏꯞ ꯇꯧꯋꯦꯕ
ꯎꯝ ꯈꯥꯡ ꯉꯧꯔꯛꯑꯗꯤ ꯀꯜꯂꯛꯀꯅꯤ ꯍꯥꯏꯗꯤ ꯅꯪꯒꯤꯗꯨꯅ ꯑꯃꯨꯛ ꯀꯨꯀꯔꯗ ꯀꯥꯝꯊꯣꯛꯔꯒ ꯊꯣꯠꯅ ꯆꯥꯕꯗꯨꯅꯦꯕ꯫
ꯑꯈꯣꯏ ꯕꯥ ꯍꯣꯏꯅ ꯑꯗꯨꯝꯒꯤ ꯆꯥꯕꯁꯨ ꯀꯔꯦ ꯈꯪꯗ ꯇꯣꯡꯒꯗꯣ ꯏꯆꯝ ꯆꯪꯉ ꯑꯃ ꯃꯍꯥꯎ ꯏꯌꯥꯎ ꯌꯥꯎꯗꯦ ꯍꯥꯏꯕ ꯑꯗꯣ ꯑꯩꯒꯤ ꯑꯣꯏꯅꯗꯤ ꯑꯗꯨꯅꯦ ꯍꯦꯜꯂꯦ ꯍꯥꯎꯕ꯫
ꯅꯪ ꯉꯔꯥꯡ ꯉꯔꯥꯡ ꯆꯥꯏ ꯍꯣꯏ ꯑꯣ
ꯎꯝ
ꯎ ꯑꯩꯗꯤ ꯌꯥꯝ ꯑꯗꯨ ꯍ ꯑꯣ ꯑꯣꯛꯀꯣ ꯍꯥꯏꯔꯒꯅꯦ ꯈꯪꯕ꯭ꯔꯥ ꯍꯥꯏꯗꯤ ꯑꯣꯛ ꯂꯣ ꯚꯝꯗꯒ ꯍꯥꯏꯗꯤ ꯀꯣꯛꯀꯤ ꯃꯇꯨꯡ ꯀꯩꯀꯥ ꯂꯩꯕꯗꯨꯗꯤ ꯀꯩꯔꯝ ꯈꯠꯗꯦ ꯑꯗꯨ ꯅꯠꯇꯩ ꯀꯣꯛꯇꯨ ꯑꯣꯏꯅ ꯈꯤ ꯂꯩꯔꯨꯔꯣ ꯑꯁ ꯑꯩ ꯑꯗꯨ ꯎꯔꯣ ꯅꯍꯥꯟ ꯑꯃꯨꯛ ꯀꯞꯀꯦ ꯇꯧꯔꯤꯅꯦꯕ ꯍꯥꯏꯗꯤ ꯁꯨꯝ ꯌꯦꯡꯉꯣ ꯑꯣꯛꯁꯤ ꯆꯥꯕꯗꯤ ꯆꯥꯏꯀꯣ ꯑꯗꯨꯏꯁꯨ ꯍꯥꯏꯗꯤ ꯃꯣꯏꯅ ꯃꯀꯣꯛꯇꯣ ꯈꯤꯜ ꯂꯩꯕ ꯑꯗꯨ ꯃꯁꯛꯇꯣ ꯎꯔꯒ ꯌꯥꯝ ꯅꯨꯡꯉꯥꯏ ꯑꯗꯨꯗꯕꯨ ꯍꯥꯏꯗꯤ ꯃꯃꯤꯠꯀ ꯎꯏꯁꯜꯂꯒ ꯌꯥꯝ ꯁꯦꯠ ꯑꯣꯏꯕꯒ ꯃꯥꯜꯂꯀꯣ ꯑꯩꯗꫭ ꯀꯦꯂꯤ ꯆꯅꯥ ꯂꯩꯕꯒꯤ ꯂꯩꯕꯅꯦ ꯃꯃꯥꯒ ꯑꯗꯨꯒ ꯍꯥꯏꯗꯤ ꯑ ꯁꯥꯏꯠꯇ ꯑꯣꯛ ꯌꯣꯟꯐꯝ ꯂꯩꯕ ꯅꯍꯥꯟꯈꯩꯗꯤ ꯃꯣꯏꯒꯤꯗꯣ ꯍꯥꯏꯗꯤ ꯃꯇꯣꯡ ꯍꯥꯏꯗꯤ ꯑꯣꯛꯀꯤ ꯃꯥꯒꯤ ꯃꯤꯠ ꯉꯥꯛꯇ ꯊꯝꯕꯅꯦꯕ ꯑꯗꯣ ꯑꯗꯨ ꯅꯨꯃꯤꯠꯇꯨꯗꯤ ꯑꯩꯗꯤ ꯀꯣꯛ ꯑꯅꯤ ꯈꯤꯜꯂ ꯊꯝꯃꯝꯃꯦꯕ ꯑꯩꯁꯦ ꯎꯍꯧꯗꯦꯕ ꯁꯨꯝ ꯑ ꯃꯣꯏꯒꯤ ꯀꯤꯂꯤꯆꯅꯥꯗꯣ ꯃꯤ ꯃꯌꯥꯝ ꯌꯥꯝꯕꯒꯤ ꯇꯝꯕꯩꯉꯥꯏ ꯂꯩꯕꯗ ꯑꯩꯁꯦ ꯁꯨꯝ ꯑꯩ ꯑ ꯑꯀꯣꯏꯕꯗ ꯁꯨꯝ ꯌꯦꯡꯉꯗ ꯑꯗꯨꯃꯥꯏ ꯊꯦꯡꯅꯔꯨꯔꯦ ꯑꯁ ꯑꯩꯅ ꯑꯗꯨ ꯎꯔ ꯌꯥꯝ ꯅꯨꯡꯉꯥꯏꯖꯔꯛꯇꯕꯁꯤꯗꯤ ꯑꯗꯣ ꯑꯈꯣꯏꯄꯥ ꯍꯣꯏꯗꯤ ꯑꯗꯨꯝ ꯑꯣꯛ ꯃꯀꯣꯛ ꯊꯣꯡꯕ ꯆꯥꯏ ꯌꯥꯝ ꯍꯥꯎꯏ ꯃꯅꯥ ꯅꯨꯡ ꯑꯗꯨꯗꯒꯤ ꯃꯇꯣꯡ ꯀꯦ ꯖꯤ ꯑꯅꯤꯃꯨꯛꯀ ꯌꯥꯎ ꯍꯣꯏ ꯑꯗꯨꯅ ꯍꯥꯎ ꯋꯤꯒ ꯈꯪꯗꯦ ꯍꯩꯅꯗꯦ ꯑꯗꯨꯗꯒꯤ ꯍꫭꯏ ꯀꯩꯅꫭ ꯑꯣꯛ ꯃꯅꯥ ꯀꯥꯏ ꯆꯥꯕꯗꯣ ꯑꯗꯨꯗꯤ ꯌꯥꯝ ꯍꯥꯎꯋꯦꯒ ꯑꯈꯣꯏ ꯄꯥ ꯆꯥꯅꯩꯕ ꯑꯗꯣ ꯑꯩꯗꯤ ꯇꯨꯒꯠꯆꯩ ꯑꯗꯣ ꯑꯩꯅ ꯈ꯭ꯋꯥꯏ ꯇꯨꯀꯠꯆꯩ ꯑꯣꯛ ꯃꯔꯩ ꯆꯥꯏ ꯍꯥꯏꯕꯗꯣ ꯌꯥꯝ ꯇꯨꯀꯠꯆꯩ ꯀꯩꯗꯣ ꯍꯥꯎꯗꯅ ꯆꯥꯏꯅꯣ ꯑꯗꯨꯅꯦ ꯃꯅꯥꯇꯣꯟꯒ ꯆꯥꯕꯗꯣ ꯎ ꯇꯨꯒꯤꯠꯆꯩ꯫
ꯆꯥꯔꯒꯪꯅꯤ
ꯑꯗꯨꯏꯁꯨ ꯌꯥꯝ ꯇꯨꯒꯨꯆꯩ ꯍꯥꯏꯕ ꯑꯗꯨꯗꯒꯤ ꯃꯥꯏ ꯃꯈꯣꯡ ꯑꯣꯏꯔꯁꯨ ꯃꯈꯣꯡ ꯈꯣꯡꯕꯨꯗꯤ ꯐꯖꯅ ꯁꯦꯡꯗꯣꯛꯑꯝꯅꯤꯀꯣ ꯍꯣꯏ ꯌꯦꯟꯒꯤꯁꯨ ꯃꯈꯣꯡ ꯅꯨꯡ ꯆꯥꯟꯅꯕꯅꯤꯅ ꯀꯩꯝ ꯈꯟꯗꯦ ꯑꯗꯨꯅ ꯃꯥꯅꯥꯇꫭꯟꯒ ꯃꯔꯩꯒꯒ ꯆꯥꯏ ꯍꯥꯏꯗꫭ ꯎꯞ ꯍꯥꯏꯗꯤ ꯑꯗꯨꯝ ꯋꯥꯈꯜ ꯑꯣꯛꯅꯒ ꯂꯩꯔꯤ ꯈꯨꯠꯂꯩꯗꯨꯒ ꯑꯁ
ꯎꯝ
ꯌꯥꯔ ꯌꯥꯎꯣ
ꯑꯣꯛ ꯃꯈꯣꯡ ꯍꯥꯎꯕꯅꯤ ꯍꯥꯏꯗꯤ ꯑꯣꯛ ꯃꯈꯣꯡꯁꯦ ꯐꯖꯅ ꯍꯥꯏꯗꯤ ꯑꯃ ꯑꯅꯤꯃꯨꯛ ꯀꯥꯝꯊꯣꯛꯑꯒ ꯀꯪꯅ ꯉꯧꯔꯒꯅꯦ
ꯎꯝ ꯑꯈꯣꯏꯕ ꯅꯍꯥꯟ ꯈꯔꯕꯨꯗꯤ ꯀꯨꯏꯔꯦꯀꯣ ꯃꯃꯥꯡ ꯊꯥꯗꯣꯏꯔꯅꯤ ꯑꯣꯛ ꯊꯣꯡꯉꯣꯅ ꯊꯣꯡꯉꯦ ꯑꯗꯨꯅꯅꯦ ꯃꯈꯣꯡ ꯉꯥꯛꯇ ꯂꯧꯁꯤꯜꯂ ꯂꯥꯛꯑꯦ ꯑꯗꯣ ꯑꯩꯈꯣꯏꯅ ꯑꯃꯨꯛ ꯆꯥꯕ ꯍꯩ ꯆꯠꯇ꯭ꯔꯕꯅꯤꯅꯀꯣ ꯑꯌꯥ ꯑꯗꯨ ꯃꯇꫭꯡꯗꯨꯁꯨ ꯑꯩꯗꯤ ꯗꯥꯎꯅ ꯌꯥꯗ꯭ꯔꯤꯁꯤꯒꯅꯦ ꯈꯪꯕ꯭ꯔꯥ ꯑꯗꯨ ꯅꯨꯃꯤꯠꯇꫭ ꯍꯥꯏꯗꯤ ꯐꯖꯅꯗꯤꯇꯤ ꯍꯥꯎꯅꯗꯤ ꯊꯣꯡꯉꯦꯕ ꯑꯗꯨ ꯑꯣꯏꯅ ꯉꯪꯗ ꯑ ꯃꯥꯒꯤ ꯀꯔꯤ ꯃꯇꯣꯡ ꯃꯈꯩꯗꯣ ꯑꯩꯅ ꯍꯥꯏꯕꯗꯣ ꯕ꯭ꯂꯦꯛ ꯕ꯭ꯂꯦꯛ ꯇꯧꯕꯗꯣ ꯑꯗꯨꯃꯥꯏꯅ ꯇꯧꯔꯝꯃꯕ ꯑꯗꯩ ꯑꯩꯖꯦ ꯑꯥꯂꯨ ꯑꯃ‌ ꯑꯅꯤ ꯈꯠꯇ ꯈꯤꯇꯪ ꯑꯃꯒꯥꯏꯔꯒ ꯃꯆꯦꯇꯪ ꯈꯔ ꯆꯥꯕ ꯈꯣꯠꯄ ꯑꯗꯨꯃꯥꯏꯅ ꯇꯧꯔꯦ ꯑꯗꯨꯝ ꯁꯥꯎꯅꯤꯡꯕꯩ ꯀꯩꯝ ꯆꯥꯗꯕꯤ ꯊꯣꯛꯂꯦ ꯑꯩꯅ ꯁꯥꯎꯅꯤꯡꯕꯁꯤꯗꯤ
ꯄꯨꯕꯩ ꯑꯗꯨꯒꯕ
ꯃꯨꯕꯒꯤ ꯅꯠꯇꯦ ꯑꯃ ꯃꯥꯒꯤꯅꯦ ꯀꯨꯆꯨ ꯃꯨꯕꯒꯤ ꯅꯠꯇꯦ ꯃꯅꯨꯡ ꯃꯇꯣꯒꯤ ꯃꯅꯨꯡꯒꯤ ꯁꯥꯗꯣ ꯑꯗꯨꯗ ꯍꯥꯏꯗꯤ ꯃꯄꯥꯟꯗꯤ ꯀꯩꯝ ꯇꯧꯔꯣꯏꯕ ꯁꯥ ꯃꯅꯨꯡꯒꯤꯗꯨ ꯁꯦꯒꯥꯏꯔꯛꯑꯀꯥꯟ ꯃꯅꯨꯡꯗ ꯕ꯭ꯂꯦꯛ ꯕ꯭ꯂꯦꯛ ꯀꯥꯏ ꯈꯪꯗꯦ ꯑꯩ ꯀꯩꯅꯣ ꯈꯪꯗꯦ ꯀꯃꯥꯏꯅ ꯍꯥꯏꯗꯣꯏꯅꯣ ꯃꯁꯛ ꯎꯔꯕꯨꯗꯤ ꯎꯠꯄ ꯌꯥꯏꯀꯣ ꯑꯗꯨ ꯅꯠꯇꯝꯅꯤ ꯆꯤꯟꯅ ꯍꯥꯏꯕꯗ ꯀꯃꯥꯏ ꯍꯥꯏꯗꯣꯛꯇꯣꯏꯅꯣ ꯈꯪꯗꯕꯗꯣ ꯑꯗꯨꯃꯥꯏꯇ ꯅꯠꯇꯦ ꯅꯠꯇꯦ
ꯎꯝ
ꯅꯣꯏ ꯑꯝꯇ ꯊꯦꯡꯅꯗ꯭ꯔꯤꯕꫭ ꯑꯁ ꯅꯣꯏꯕꯨꯗꯤ ꯄꯥꯛꯆꯥ ꯆꯥꯔꯝꯅꯤꯅꯦ ꯅꯣꯏ ꯅꯨꯄꯥꯏ ꯍꯧꯅꯕꯤ ꯃꯇꫭꯡ ꯑꯅꯤ ꯁꯦꯒꯥꯏꯔꯕ ꯑꯃꯨ ꯑꯃꯨꯛꯇ ꯄꯨꯂꯞ ꯄꯨꯂꯞ ꯑꯗꯨꯝ ꯍꯨꯞꯄꯝꯅꯦ ꯍꯥꯏꯕ
ꯑꯩꯁꯦ ꯑꯗꯨꯃꯥꯏꯅ ꯎꯔꯕꯒꯣ ꯀꯩꯁꯨ ꯀꯥꯏꯗꯦ ꯀꯩꯁꯨ ꯀꯥꯏꯗꯦ ꯑꯗꯨ ꯐꯔꯦꯅꯦ ꯑꯣꯛꯀꯤ ꯋꯥꯔꯤꯁꯤꯃ ꯇꯣꯛꯑꯒ ꯁꯟꯒꯤ ꯋꯥꯔꯤ ꯑꯃꯨ ꯇꯧꯔꯁꯤꯅꯦ ꯊꯣꯡ ꯍꯩꯕ꯭ꯔꯣ
ꯍꯩꯇꯦꯅ ꯑꯗꯨꯁꯨ ꯑꯗꯨꯗꯣ ꯁꯟꯗꯣ ꯍꯥꯏꯗꯤ ꯑꯁ ꯊꯥꯏꯅ ꯑꯩꯅ ꯁꯟ ꯄꯥꯝꯃꯝꯕꯗꯤ ꯑꯗꯣ ꯍꯥꯟꯅꯁꯨ ꯆꯥꯔꯝꯗꯦꯕ ꯁꯟꯁꯦ ꯑꯃ ꯁꯟ ꯊꯣꯡꯕꯅꯦ ꯍꯥꯏꯔꯒ ꯑꯃ ꯀꯔꯤ ꯁꯪꯒꯣꯝꯅ ꯅꯝꯕꯗꯣ ꯑꯗꯨꯃꯥꯏꯅ ꯊꯦꯡꯅꯩꯕ ꯑꯗꯨꯗꯩ ꯑꯩꯁꯦ ꯁꯟ ꯆꯥꯅꯤꯡꯗꯦꯕ ꯑꯗꯨꯒ ꯀꯣꯟꯅ ꯃꯣꯏ ꯄꯥꯡꯒꯜ ꯅ ꯊꯣꯡꯕꯅꯦ ꯑ ꯄꯥꯡꯒꯟ ꯅꯨꯡ ꯍꯥꯏ ꯍꯥꯏꯅ ꯇꯥꯕ ꯃꯤꯅꯨꯡ ꯁꯥꯎꯔꯛꯀꯅꯤ ꯃꯣꯏ ꯃꯨꯁꯂꯤꯝ ꯃꯤꯈꯩꯅ ꯍꯥꯏꯗꯤ ꯊꯣꯡꯉꯦꯅ ꯑ ꯃꯣꯏ ꯃꯨꯁꯂꯤꯝꯗꯤ ꯀꯩꯅꯣ ꯍꯥꯏꯗꯤ ꯁꯟ ꯊꯣꯡꯕꯁꯦ ꯌꯥꯝ ꯍꯩꯗꯅ ꯍꯥꯎꯁꯨ ꯍꯥꯎꯋꯤꯗꯅ ꯑꯗꯨꯒꯤ ꯃꯣꯏ ꯑꯗꯨꯒꯤ ꯍꯣꯠꯇꯦꯜꯗꯒꯤ ꯂꯩꯔꯛꯄꯅꯦꯅ ꯇꯧꯔ ꯄꯨꯔꯦ ꯑꯗꯨꯗꯩ ꯌꯨꯝꯗ ꯃꯅꯝꯒ ꯑꯝꯇ ꯅꯝꯗꯔꯗꯤ ꯍꯥꯎꯋꯦꯕ ꯑꯗꯨꯗꯒꯤ ꯁꯟꯖꯦ ꯄꯥꯝꯈ꯭ꯔꯦ ꯄꯥꯝꯈ꯭ꯔꯦ ꯑꯩꯈꯣꯏꯁꯦ ꯃꯨꯁꯂꯤꯝꯒꯤ ꯍꯣꯠꯇꯦꯜꯗ ꯆꯪꯉ ꯑꯗꯨꯝ ꯑ ꯅꯍꯥꯟꯃꯨꯛ ꯑꯈꯣꯏ ꯄꯥꯎꯅꯒ ꯄꯨꯏꯌꯦꯕ ꯑꯗꯨꯗ ꯆꯥꯔꯣꯏ ꯑꯗꯨꯅ ꯍꯦ ꯀꯩꯅꯣ ꯎꯀꯨꯄ ꯍꯣꯏꯁꯨ ꯑꯗꯨꯝ ꯊꯣꯡꯉꯦ ꯅꯝꯗꯦꯕ ꯑꯗꯨꯒ ꯀꯔꯤ ꯑꯗꯨ ꯍꯧꯖꯤꯛꯀꯥꯟ ꯑꯗꯨ ꯃꯇꯝꯗꯨꯗ ꯆꯥꯅꯤꯡꯉꯝꯃꯦꯕ ꯑꯗꯨꯒ ꯌꯥꯝ ꯆꯥꯔꯝꯃꯦ ꯑꯗꯨꯒ ꯀꯣꯟꯅ ꯈꯪꯗꯦ ꯀꯔꯝ ꯀꯥꯟꯗ ꯑꯣꯏꯗꯅꯣ ꯑꯗꯨꯗꯒꯤ ꯑꯃꯨꯛ ꯁꯟ ꯄꯥꯝꯒ꯭ꯔꯦ ꯑꯗꯨ ꯍꯧꯖꯤꯛꯇꯤ ꯄꯥꯛ ꯁꯪꯉꯗꯤꯦ ꯆꯥꯅꯤꯡꯗ꯭ꯔ ꯍꯥꯏꯗꯤ ꯅꯍꯥꯟ ꯀꯔꯤ ꯑꯃ ꯂꯩꯔꯛꯑꯦꯕ ꯑꯗꯣ ꯃꯐꯝꯗꯨꯕꯨꯗꯤ ꯍꯥꯏꯔꯔꯣꯏꯒꯦ ꯌꯥꯝ ꯃꯤꯅ ꯌꯥꯝ ꯄꯥꯝꯅꯅ ꯂꯩꯕ ꯃꯐꯝꯅꯤ ꯑꯗꯣ ꯑꯩꯒꯤ ꯑꯣꯏꯅꯗꯤ ꯍꯥꯎꯇ꯭ꯔꯦ ꯑꯗꯨꯅ ꯍꯥꯏꯔꯔꯣꯏꯕ ꯑꯗꯨ ꯍꯥꯏꯗꯤ ꯍꯨꯖꯤꯛꯀꯤꯁꯤꯗꯩ ꯂꯩꯔꯛꯑꯦꯕ ꯀꯣꯄ ꯑꯣꯏ ꯆꯥꯏ ꯑꯗꯨ ꯈꯪꯗꯦ ꯃꯣꯏꯒꯤꯗꯤ ꯌꯥꯝ ꯍꯥꯎꯇꯦꯕ ꯃꯤꯅꯩꯗꯤ ꯍꯥꯎꯋꯦ ꯍꯥꯎꯋꯦ ꯀꯩ ꯌꯥꯝ ꯂꯩꯅꯩꯀꯣ ꯑꯗꯨꯗꯒꯤ ꯐꯣꯟꯗꯒꯁꯨ ꯌꯥꯝ ꯊꯥꯒꯠꯄꯅꯦꯕ ꯈꯤꯇꯪ ꯀꯩꯅꯣ ꯇꯧꯕ ꯃꯤꯁꯦ ꯄꯨꯡꯂꯩ ꯂꯩꯅꯕꯅꯦꯕ ꯑꯗꯨꯝ ꯍꯥꯎꯋꯦ ꯍꯥꯎꯋꯦꯅ ꯑꯣ ꯑꯇꯩꯗꯤ ꯈꯪꯗꯦꯀꯣ ꯑꯗꯨꯒ ꯍꯧꯖꯤꯛꯀꯤ ꯁꯟꯕꯨꯗꯤ ꯍꯥꯎꯇꯦ ꯍꯥꯏꯗꯤ ꯃꯍꯤ ꯏꯔꯥꯡ ꯂꯥꯡꯈꯩ ꯃꯣꯔꯣꯛꯁꯨ ꯆꯥꯃꯤ ꯊꯨꯝꯗꯨꯁꯨ ꯆꯝꯃꯦ ꯃꯇꯣꯡꯗꯨꯁꯨ ꯏꯆꯝ ꯆꯨꯝꯕ ꯍꯥꯏꯏꯗꯤ ꯆꯥꯕꯗ ꯃꯍꯥꯎ ꯑꯝꯇ ꯌꯥꯎꯗꯕꯗꯣ
ꯎꯝ ꯉꯟꯅ ꯂꯩꯔꯛꯄꯩ ꯑꯣꯏꯔꯝꯕꯁꯨ ꯌꯥꯏꯗ
ꯉꯟꯕ ꯅꯠꯇꯦ ꯅꯨꯡꯊꯤꯜ ꯋꯥꯏꯕꯧ ꯑꯣꯏꯗꯣꯏꯅꯦ
ꯌꯦꯟꯁꯥꯡꯁꯦ ꯍꯦꯛ ꯊꯣꯡꯕ ꯂꯣꯏꯕꯒꯗꯤ ꯍꯥꯏꯗꯤ ꯌꯣꯟꯕꯒꯤ ꯑꯣꯏꯅ ꯃꯣꯏ ꯗꯨꯀꯥꯟꯗ ꯇꯧꯕꯁꯤꯗꯤ ꯈꯨꯗꯛꯇ ꯂꯣꯏꯕꯒꯗꯤ ꯍꯥꯎꯇꯕꯅꯦꯕ ꯀꯨꯏꯅ ꯍꯣꯔꯦꯟ ꯊꯦꯡꯖꯤꯜꯂꯛꯄꯒꯤ ꯃꯇꯥꯡ ꯍꯥꯏꯇꯥꯔꯦꯅꯦ ꯍꯥꯏꯗꯤ ꯃꯣꯏꯅ ꯑꯃꯨꯛ ꯈꯖꯤꯛ ꯈꯖꯤꯛ ꯍꯥꯏꯗꯤ ꯄꯨꯜꯂꯞ ꯑꯩꯈꯣꯏ ꯌꯨꯝꯗ ꯊꯣꯡꯕ ꯑꯣ ꯗꯨꯀꯥꯟꯗ ꯊꯝꯕꯒꯗꯤ ꯑꯃꯨꯛ ꯈꯦꯠꯅꯕꯅꯤꯅ ꯃꯣꯏꯗꯤ ꯗꯨꯀꯥꯟꯗ ꯀꯥꯄꯛ ꯊꯕꯛ ꯁꯥꯜꯂ ꯁꯥꯜꯂ
ꯑꯗꯣ ꯍꯥꯏꯗꯤꯅꯦ ꯃꯣꯏꯒꯤ ꯀꯩꯅꯣꯗꯣ ꯍꯟꯖꯥꯡꯗꯣ ꯍꯥꯏꯗꯤ ꯑ ꯃꯍꯤꯅꯦ ꯃꯍꯤ ꯅꯠꯇꯕ ꯑꯃ ꯒ꯭ꯔꯦꯕꯤ ꯍꯥꯏꯔꯒ ꯑꯃ ꯈꯤꯇꯪ ꯃꯥꯒꯤ ꯃꯍꯤ ꯑꯣꯏꯔꯒꯁꯨ ꯈꯔ ꯊꯤꯛ ꯑꯣꯏꯕ ꯍꯥꯏꯕ ꯑꯃ ꯂꯩꯗꯅ ꯑꯃꯨꯛ ꯐꯣꯟ ꯑꯣꯏꯣꯏ ꯀꯩ ꯑꯣꯏꯣꯏ ꯈꯔ ꯇꯧꯕꯗꯣ ꯑꯗꯨꯃꯥꯏꯅ ꯇꯧꯕꯗꯣ ꯄꯥꯝꯃꯦ ꯑꯗꯨ ꯅꯠꯇꯕ ꯃꯣꯏꯅ ꯃꯍꯤ ꯉꯥꯛꯇ ꯆꯔꯥꯡ ꯆꯔꯥꯡ ꯂꯥꯡꯉꯒ ꯑꯗꯨꯗꯒꯤ ꯍꯣꯏ ꯃꯣꯏꯒꯤꯗꯣ ꯍꯧꯖꯤꯛꯀꯤ ꯑꯗꯨꯃꯥꯏꯅ ꯑꯩꯅ ꯍꯥꯏꯔꯤꯕ ꯍꯥꯏꯗꯤ ꯐꯣꯟ ꯀꯩ ꯍꯥꯏꯗꯣ ꯑꯗꯨꯃꯥꯏꯅ ꯊꯣꯡꯉꯒꯗꯤ ꯑꯗꯨꯝ ꯃꯇ ꯃꯍꯤꯗꯣ ꯂꯥꯡ ꯍꯣꯏ ꯂꯣꯏꯗ ꯉꯥꯏꯔꯤꯕ ꯑꯣꯏꯔꯁꯨ ꯃꯍꯤꯗꯣ ꯂꯥꯡꯉꯁꯨ ꯃꯇꫭꯡꯗꯨꯗꯤ ꯍꯧꯐꯝ ꯊꯣꯛꯑꯦ ꯃꯇꯨꯡꯗꯨꯗꯤ ꯏꯆꯝ ꯆꯝꯉꯩ ꯈꯪꯗꯦꯅ ꯍꯥꯎꯗꯦ ꯊꯨꯞꯇꯕꯗꫭ ꯊꯥꯎꯔꯦꯛꯀ ꯏꯇꯥꯎ ꯇꯥꯎꯒꯩ
ꯁꯤ ꯌꯨꯝꯗ ꯊꯣꯡꯕꯅ ꯐꯔꯦꯗꯀꯣ ꯑꯗꯨꯗꯤ
ꯍꫭꯏ ꯑꯗꯨꯕꯨꯗꯤ ꯑꯁ ꯑꯈꫭꯏꯄꯥ ꯌꯥꯝ ꯍꯥꯎꯖꯥꯠꯅꯤ ꯀꯩꯅꯣ ꯍꯥꯏꯗꯤ ꯍꯥꯟꯅ ꯂꯣꯏ ꯀꯥꯝꯊꯣꯛꯑꯅꯦꯕ ꯑꯗꯨꯒ ꯃꯍꯤꯗꯣ ꯍꯥꯏꯗꯣꯛꯀꯅꯤ